ꯍꯥꯎ
ꯀꯩꯗꯧꯔꯤꯅꯣ ꯅꯪꯕꯣ
ꯇꯨꯃꯝꯃꯤꯅꯤꯗ ꯇꯨꯝꯗꯗꯤ ꯀꯩꯗꯧꯅꯤ
ꯅꯣꯏ ꯃꯥꯗꯣ ꯅꯥꯏꯌꯦꯅ ꯇꯥꯕ ꯑꯗꯨꯗ ꯑꯩꯁꯦ ꯇꯍꯥ ꯇꯍꯥ ꯐꯣꯟ ꯇꯧꯔꯛꯏꯅꯤꯅꯦ
ꯑꯁ ꯑꯍꯟ ꯑꯣꯏꯁꯤꯜꯂꯛꯄꯩ ꯂꯩꯅꯥꯅꯤꯗ ꯑꯗꯨꯒ ꯑꯩꯈꯣꯏꯃꯥ ꯍꯥꯏꯔꯦꯗꯅ ꯃꯀꯣꯛꯇꯣ ꯑꯗꯨꯝ ꯆꯥꯛꯇꯅ ꯂꯩꯔꯕꯅꯤ ꯈꯣꯏꯃꯥꯁꯦ ꯑꯗꯨꯗꯒꯤ ꯍꯟꯗꯛꯁꯦ ꯃꯥꯁꯦ ꯅꯣꯡ ꯆꯨꯕꯁꯤꯗ ꯊꯔꯣꯏꯗꯣ ꯈꯔ ꯈꯨꯟ ꯆꯠꯂꯦ
ꯑꯥ
ꯑꯗꯨꯒꯤ ꯊꯔꯣꯏ ꯈꯨꯟ ꯆꯠꯄꯗꯨꯗ ꯅꯣꯡꯁꯨ ꯈꯔ ꯆꯣꯠꯄ ꯃꯁꯥꯗꯣ ꯈꯔ ꯁꯣꯟꯖꯟꯕ ꯆꯠꯀꯄꯣ ꯁꯨꯡꯌꯥ ꯌꯥꯗꯕ ꯑꯗꯨꯅ ꯇꯧꯔꯤꯗꯅ ꯂꯝꯕ ꯍꯦꯟꯕꯒꯤ ꯉꯥꯡꯅꯕ ꯌꯥꯗꯦ ꯑꯍꯟ ꯂꯣꯏꯁꯤꯜꯂꯛꯄꯅꯤꯅ ꯀꯥꯏꯗꯒꯤ ꯂꯣꯏꯔꯦ
ꯍꯥꯏꯅ ꯇꯥꯟꯅꯕ ꯌꯥꯗꯕꯤꯗꯣ ꯑꯍꯟ ꯑꯣꯏꯔꯛꯄꯒꯤ
ꯍꯣꯏꯅꯦ ꯑꯍꯟ ꯑꯣꯏꯔꯛꯄꯒꯤ ꯑꯍꯟ ꯑꯣꯏꯔ ꯑꯣꯏꯔꯒ ꯑꯉꯥꯡ ꯑꯣꯟꯊꯣꯔꯛꯑꯦꯗꯨꯅꯤ ꯑꯗꯨ ꯈꯗ ꯑꯗꯨꯃꯥꯏꯅ ꯂꯥꯏꯍꯧ ꯇꯧꯔ ꯈꯔ ꯁꯣꯟꯖꯟꯈꯤꯕꯒꯤ ꯋꯥꯅꯤꯗ ꯌꯥꯝ ꯅꯥꯕꯗꯤ
ꯑꯗꯨꯒꯤꯔꯣ ꯆꯦ ꯐꯣꯟ ꯇꯧꯔꯤꯛꯖꯦ
ꯍꯣꯏꯅꯦ ꯅꯍꯥꯟ ꯑꯩꯈꯣꯏ ꯏꯗꯣꯝꯆꯥ ꯆꯠꯂꯨ ꯗꯣ ꯅꯣꯏꯗ ꯅꯣꯏ ꯃꯥꯒꯤ ꯅꯣꯢ ꯃꯥ ꯅꯥꯔꯒ ꯂꯩꯔꯝꯃꯦꯅ ꯑꯩꯉꯣꯟꯗ ꯄꯥꯎꯁꯦ ꯇꯝꯃꯛꯄ ꯑꯗꯨꯗ ꯑꯩꯅ ꯀꯌꯥꯃꯨꯛ ꯀꯟ ꯉꯝꯗ꯭ꯔꯤꯖꯥꯠꯅꯣꯅ ꯄꯥꯈꯠꯇꯅ ꯇꯧꯔꯛꯏꯅꯤꯅꯦ
ꯂꯥꯛꯑꯝꯕꯅꯤ ꯂꯥꯛꯑꯝꯕꯅꯤ ꯅꯍꯥꯟ ꯀꯩꯒꯤꯅꯣ ꯃꯣꯏ ꯀꯩꯣ ꯐꯤ ꯀꯤꯔꯥ ꯃꯥꯗꯤ ꯐꯤ ꯂꯧꯕ꯭ꯔꯥ ꯀꯩꯅꯣ ꯂꯥꯛꯑꯕ꯭ꯔꯥ ꯀꯩꯝ ꯇꯧꯕꯅꯤ
ꯑꯥ
ꯑꯦ ꯑꯩꯗꯤ ꯄꯩꯁꯥ ꯄꯤꯔꯛꯀꯦ ꯍꯥꯏꯔꯒ ꯐꯣꯟ ꯇꯧꯔꯛꯏꯖꯥꯠꯂ ꯈꯜꯂꯤ ꯑꯗꯨꯒ
ꯏꯁꯁ ꯑꯩꯗꯤ ꯅꯥꯕꯒꯤ ꯄꯥꯈꯠꯇꯅ ꯇꯧꯔꯛꯏꯅꯤ ꯄꯩꯁꯥꯗ ꯈꯟ ꯂꯩꯔꯕꯣ ꯅꯪꯕꯨ ꯀꯩꯅꯣꯅꯦ
ꯈꯜꯂ ꯄꯩꯁꯥ ꯄꯥꯏꯗꯕꯁꯤ ꯋꯥꯏꯗ
ꯀꯃꯥꯏ ꯀꯃꯥꯏꯅ ꯂꯩꯔꯤꯒꯦ ꯅꯪꯕꯣ
ꯂꯩꯗ ꯌꯨꯝꯗ ꯇꯨꯝꯃꯒ ꯆꯥꯔꯒ ꯑꯗꯨꯝ ꯆꯥꯛ ꯂꯣꯏꯔꯦ ꯅꯣꯡꯉꯥꯜꯂꯦ ꯆꯥꯛ ꯆꯥꯔꯅꯤ ꯑꯃꯨꯛ ꯇꯨꯝꯃꯦ ꯍꯧꯒꯠꯂꯛꯑꯅꯤ ꯆꯥꯛ ꯆꯥꯔꯅꯤ ꯑꯃꯨꯛ ꯇꯨꯝꯃꯅꯤ ꯅꯨꯡꯗꯥꯡꯒꯤ
ꯑꯗꯨꯝ ꯇꯨꯝꯕꯥ
ꯑꯗꯨꯝ ꯇꯨꯝꯃꯦ
ꯀꯩꯅꯣ ꯅꯣꯏ ꯑꯣꯛꯂꯣꯏꯅꯦ ꯇꯧꯈꯤꯕꯗꯨꯗꯤ ꯀꯃꯥꯏ ꯇꯧꯔꯒꯦ
ꯍꯣꯏ ꯑꯣꯛ ꯂꯣꯏꯔꯦꯅꯤ
ꯑꯥ
ꯍꯣꯏ ꯍꯣꯏ ꯕꯥꯅ ꯂꯣꯏꯍꯜꯂꯦ ꯑꯩꯗꯤ ꯇꯟꯗꯅ ꯂꯣꯏꯗ꯭ꯔꯦ
ꯄꯆꯤꯟꯖꯥꯛ ꯇ ꯈꯒ ꯊꯥꯗꯅ ꯐꯠ ꯐꯇꯅ ꯇꯧ ꯌꯥꯗ꯭ꯔꯣ
ꯍꯥꯏꯔꯤꯅꯤ ꯀꯩꯅꯣ ꯑꯦꯁꯅꯪ ꯀꯔꯤ ꯈꯪꯅꯁꯦ ꯃꯉꯗ ꯑꯩ ꯇꯩꯁꯜꯂꯤ
ꯅꯣꯏꯚꯕꯥꯅ ꯇꯧꯋꯦ ꯍꯥꯏꯗꯨꯗꯤ ꯅꯪ ꯅꯪ ꯇ
ꯅ ꯐꯥꯗꯣ ꯆꯈꯣꯏꯁꯨ ꯊꯥꯔꯒ
ꯅꯣꯡ ꯐꯥꯗꯣꯛꯑꯣ ꯑꯦ ꯃꯆꯤꯟꯖꯥꯛ ꯄꯤꯖꯕ ꯅꯣꯡ ꯐꯥꯗꯣꯛ ꯄꯤꯖꯕ ꯌꯥꯕ꯭ꯔꯣ
ꯍꯣꯏ ꯚꯅ ꯐꯥꯎ ꯍꯥꯏꯔ ꯀꯥꯟꯗ ꯊꯥꯏ ꯑꯩꯗꯤ ꯑꯩ ꯇꯣꯞꯇꯗꯤ ꯇꯧꯗꯦ
ꯍꯥꯏ ꯍ
ꯍꯥꯏ ꯍꯥꯏ ꯇꯧꯗ
ꯑꯁ ꯂꯣꯏꯔꯦ ꯑꯗꯨꯗꯤ ꯅꯣꯏꯕꯥ ꯀꯥꯎꯊꯣꯛꯑꯝꯗꯅ ꯃꯆꯤꯟꯖꯥꯛ ꯊꯥꯔꯝꯗ꯭ꯔꯕ ꯅꯪꯉꯣꯟꯁꯨ ꯍꯥꯏꯔꯝꯗ꯭ꯔꯗꯤ ꯑꯗꯨꯝ ꯆꯔꯥ ꯍꯦꯜꯂꯦ ꯑꯗꯨꯗꯤ
ꯍꯦꯜꯂ ꯇꯔꯥ ꯑꯗꯨꯝ ꯆꯥꯗ꯭ꯔꯦ ꯑꯣꯛꯇꯣꯕꯔ ꯈꯣꯡꯉꯦ ꯑꯗꯨꯕꯨꯗꯤ ꯍꯣꯉꯛꯀꯅꯤ ꯑꯗꯨ ꯁꯤꯗꯒꯤ ꯇꯥꯗꯤ ꯇꯥꯏ
ꯑꯣ ꯆꯥꯛꯄꯤꯔꯣꯅ ꯂꯥꯎꯔꯀꯗꯣꯏꯕ ꯃꯆꯤꯟ ꯖꯥꯛꯇꯣ ꯃꯌꯥꯛ ꯀꯥꯏꯅ ꯄꯤꯖꯔꯒ ꯅꯠꯇ꯭ꯔꯣ ꯑꯣꯛ ꯆꯥꯎꯗꯣꯏꯖꯤꯕꯣ
ꯅꯠꯇꯦꯗ ꯑꯣꯛꯁꯦ ꯌꯥꯝꯅ ꯄꯤꯖꯁꯜꯂꯁꯨ ꯍꯦꯛꯇ ꯆꯥꯎ ꯌꯥꯝ ꯄꯤꯖꯕꯖꯨ ꯅꯥꯗꯣꯏꯅꯤ ꯍꯦꯛꯇ
ꯑꯣ ꯄꯤꯖꯥ ꯃꯜꯂꯁꯨ ꯅꯗꯣꯏꯕ
ꯃꯣꯏꯒꯤ ꯀꯩꯅꯣ ꯂꯩꯌꯦꯕ ꯃꯆꯤꯟꯖꯥꯛ ꯊꯣꯛꯑꯦꯕ
ꯑꯥ
ꯑꯣꯀꯦ ꯇ ꯑꯗꯨꯒ ꯄꯤꯖꯔꯗꯤ ꯑꯣꯛꯁꯤ ꯊꯨꯅꯗꯤ ꯆꯥꯎꯕ ꯃꯣꯏ ꯁꯝꯅ ꯍꯥꯏꯔꯕ ꯕꯣꯏꯂꯔꯗꯒ ꯃꯖꯤꯖꯥꯛ ꯄꯤꯖꯔꯗꯤ ꯆꯥ ꯊꯨꯅ ꯆꯥꯎꯋꯤꯗꯅ ꯍ ꯌꯨꯝꯒꯤ ꯆꯦꯡ ꯆꯥꯛ ꯄꯤꯖꯕꯗꯤ ꯆꯥꯎꯗꯦ ꯍꯥꯎꯗꯤ ꯆꯦꯡ ꯆꯥꯛ ꯄꯤꯖꯕꯗꯨꯅ ꯍꯦꯟꯕ
ꯀꯥꯟꯅꯕꯁꯨ ꯑꯗꯨꯅ ꯍꯦꯜꯂꯝꯒꯅꯤ
ꯍꯦꯟꯗꯗꯤ ꯀꯩꯅꯣ
ꯄꯝꯃꯣꯏꯑꯕ ꯃꯣꯏꯒꯤ ꯃꯆꯤꯟꯖꯥꯛ ꯊꯣꯛꯏꯗꯣ ꯄꯤꯖꯕꯗ
ꯀꯥꯏꯗ ꯐꯗꯣꯅꯣꯗ ꯌꯦꯟꯅꯦꯅ ꯅꯨꯃꯤꯠ ꯅꯤꯐꯨꯅꯤ ꯃꯉꯥꯅꯤꯗ ꯌꯣꯜꯂꯦꯅ ꯊꯥꯗꯣꯔꯛꯑꯅꯤ
ꯑꯣꯛꯁꯤ ꯀꯩ ꯀꯩ ꯃꯤꯁꯤꯖꯥꯛꯅꯣ ꯄꯤꯖꯩ ꯁꯤꯕꯣ ꯅꯣꯏ ꯇꯣꯏꯔꯤꯗ
ꯑꯩꯈꯣꯏꯒꯤꯁꯦ ꯀꯩꯅꯣ ꯄꯤꯖꯩ ꯀꯔꯤ ꯀꯔꯤ ꯀꯩ ꯇꯦꯕꯣꯅꯦ ꯑꯗꯩꯗꯤ ꯀꯩꯅꯣꯒꯨꯝꯕꯅꯦ ꯑꯗꯩ ꯀꯔꯤ ꯀꯔꯤ ꯀꯔꯤ ꯑꯩꯈꯣꯏꯒꯤ ꯂꯧꯐꯣꯏꯒꯤ ꯀꯩꯅꯣꯗ ꯀꯔꯤꯕ
ꯂꯐꯨ
ꯐꯨꯅꯦ ꯂꯐꯨꯒꯨꯝꯕ ꯁꯣꯏꯔꯦ ꯆꯦꯡꯀꯨꯞ ꯇꯧꯔꯦ ꯆꯥꯒ ꯃꯀꯨꯝꯕ ꯁꯖꯤꯛ ꯑꯗꯒꯤ ꯑꯗꯨꯝ ꯀꯔꯤ ꯑꯃ ꯀꯔꯤ ꯌꯦꯟꯗꯦꯝ ꯃꯥꯟꯕ ꯄꯥꯛꯄ ꯀꯩꯅꯣ ꯇꯧꯕꯗꯣ ꯂꯦꯡꯕꯗꯣ ꯀꯔꯤꯕ ꯑꯗꯨꯗꯣ ꯍꯣꯡꯉꯨ ꯍꯥꯏꯕ꯭ꯔꯣ
ꯍꯣꯡꯉꯨ ꯍꯥꯏꯗꯥꯏꯅꯦ
ꯈꯪꯗꯦꯗ ꯑꯩꯁꯨ ꯑꯗꯨꯗꯣ ꯑꯗꯨꯁꯨ ꯄꯤꯖꯩ ꯑꯗꯨꯁꯨ ꯄꯤꯖꯔꯦ ꯑꯗꯨ ꯈꯪꯗꯦ ꯃꯣꯏ ꯑꯉꯥ ꯑꯗꯨꯝ ꯇꯧꯔ ꯄꯤꯖꯕꯅꯤꯗꯣ ꯍꯣꯕꯥꯅ
ꯎꯝ ꯑꯣꯀꯤꯗꯃꯛꯇ ꯆꯥꯛꯀ ꯊꯣꯡꯅꯕ꯭ꯔꯣ
ꯑꯣꯀꯤ ꯆꯥꯛꯁꯦ ꯆꯥꯛꯇꯤ ꯄꯥꯠ ꯆꯥꯛꯇꯤ ꯊꯣꯡꯗꯦꯗ ꯑꯗꯨꯝ ꯆꯦꯡꯀꯨꯞꯁꯤꯅ ꯑꯗꯨꯝ ꯁꯤꯜꯂꯦ ꯆꯥꯛ ꯑꯣꯏꯅ ꯍꯣꯏ ꯆꯥꯛꯁꯦ ꯑꯗꯨꯝ ꯃꯣꯏ ꯊꯣꯡꯕꯗꯨꯗꯅꯦ
ꯑꯝ
ꯆꯦꯡꯗꯣ ꯑꯗꯨꯝ ꯈꯔ ꯍꯥꯞꯈ꯭ꯔꯁꯨ ꯌꯥꯏ ꯑꯗꯨꯃꯥꯏꯅ
ꯑꯣ ꯀꯩꯅꯣ ꯗꯣ ꯅ ꯑꯥ ꯂꯐꯨꯗꯣ ꯁꯣꯏꯔꯀꯥꯟꯗ ꯊꯣꯡꯗꯣꯏꯔꯣ ꯀꯩꯅꯣꯒ ꯍꯥ ꯄꯨꯞꯁꯤꯜꯂꯒ
ꯄꯨꯂꯞ ꯎ ꯊꯣꯡꯗꯣꯛꯇꯗꯤ ꯅꯥꯔꯦꯕ ꯁꯤ ꯑꯍꯤꯡꯕ ꯖꯔꯗꯦ
ꯑꯥ
ꯊꯣꯡ ꯑꯣꯏꯅ ꯐꯖꯩ
ꯁꯟꯒꯤꯗ ꯅꯥ ꯊꯣꯡꯕꯗꯣ ꯀꯥꯏ ꯑꯗꯨꯃꯥꯏꯅ ꯊꯣꯡꯉꯤꯅꯤꯅꯦ
ꯑꯩ ꯑꯣꯛ ꯂꯣꯏꯕꯁꯦ ꯑꯨꯛꯇ ꯎꯗ꯭ꯔꯦ ꯑꯗꯨꯒꯤ ꯈꯪꯗꯅ ꯍꯪꯉꯤꯅꯦ ꯁꯨꯝ ꯈꯜꯂꯤꯅꯤꯅꯦ ꯑꯣꯛ ꯂꯣꯏꯕꯁꯦ ꯀꯥꯟꯅꯕ ꯃꯥꯜꯂꯤꯅꯦ ꯑꯃꯨꯛ ꯌꯣꯟꯕꯗ ꯖꯣꯞ ꯖꯣꯞ ꯐꯪꯕꯗ
ꯅꯥꯏꯔꯤꯀꯣ ꯃꯊꯥꯁ ꯑꯗꯨꯃꯥꯏꯅ ꯇꯧꯗꯣꯏꯅ ꯈ ꯃꯈꯣꯏ ꯌꯥꯎꯔꯗꯤ ꯑꯗꯨꯝ ꯥꯏꯔꯦ ꯆꯠꯂꯦ
ꯍꯤꯗꯥꯛ ꯀꯌꯥꯝ ꯀꯥꯞꯅꯗꯥꯏꯅꯦ ꯑꯣ ꯀꯦꯁꯤꯕꯣ
ꯀꯥꯞꯅꯕꯅꯤ ꯃꯣꯏꯁꯤ ꯍꯤꯗꯥꯛ ꯂꯩꯕꯅꯤ ꯈꯪꯗꯦ ꯑꯩꯈꯣꯏꯗꯤ ꯀꯥꯞꯄ ꯀꯥꯞꯗꯕ
ꯑꯁꯤꯁꯇꯥ ꯇꯥꯞꯀꯦꯗꯤ ꯑꯣꯛꯇꯣ ꯒꯥꯔꯤꯗ ꯍꯧꯒꯠꯂ ꯄꯨ ꯆꯠꯇꯣꯏꯅꯤꯅꯦ ꯒꯥꯔꯤ ꯇꯣꯡꯍꯜꯂꯒ ꯄꯨꯗꯣꯏꯅꯦꯕ
ꯀꯧꯔ ꯀꯥꯐꯗꯣꯏꯅꯤ
ꯑꯣ
ꯌꯥ ꯗ ꯍꯤꯗꯥꯛꯁꯦ ꯃꯁꯟꯗ ꯀꯥꯞꯄꯅꯦꯕ ꯃꯁꯟꯗ
ꯑ
ꯑꯔꯥꯏꯕ ꯄꯣꯠ ꯅꯤ ꯑꯣꯀꯦ ꯐꯥꯝ ꯇꯧꯔꯦ ꯍꯥꯏꯔꯤꯕꯁꯤꯁꯤꯕꯣ ꯅꯁꯥꯕꯤꯅ
ꯂꯩꯁꯥꯕꯤꯅ ꯇꯧꯕ ꯌꯥꯗꯦ ꯍꯥꯏꯕ ꯂꯩꯕ꯭ꯔꯣ
ꯂꯩ
ꯑꯩꯇꯗ ꯕ꯭ꯂꯨ ꯇꯨꯠꯊꯔ ꯂꯣꯏꯔꯦ ꯀꯃꯥꯏ ꯀꯃꯥꯏꯅ ꯇꯧꯕ ꯈꯣꯠꯄ ꯀꯃꯥꯏ ꯂꯣꯏꯕ ꯑꯗꯨ ꯈꯔ ꯈꯪꯖꯤꯜꯂꯤꯅꯦ ꯑꯩꯁꯦ ꯂꯣꯏꯅꯤꯡꯉꯛꯑꯁꯨꯂꯣꯏꯒꯦꯅ
ꯆꯠꯂꯤ ꯑꯗꯨꯗꯤ ꯐꯕ
ꯑꯁ ꯄꯧꯁꯥꯛ ꯈꯣꯝꯕ ꯆꯠꯇꯕꯤꯗ ꯇꯧꯕ ꯌꯥꯗ꯭ꯔꯣ ꯍꯥꯏꯁꯤꯕꯣ
ꯑꯣꯆꯥꯛꯇꯣ ꯊꯤꯗꯣꯏꯁꯤꯗꯅ ꯑꯣꯆꯥꯛ ꯍꯥꯏꯁꯤ ꯂꯐꯨ ꯑꯣꯏꯔꯁꯨ ꯇꯦꯕꯣ ꯑꯣꯏꯔꯁꯨ ꯐꯥꯗꯣꯏꯁꯤꯦ ꯑꯗꯨ ꯀꯅꯥ ꯐꯂꯗꯦꯕ
ꯑꯩ ꯑꯣꯛ ꯁꯦꯟꯅꯕꯒ ꯐꯖꯅ ꯊꯥꯕ ꯈꯛꯇꯪ ꯑꯩꯒꯤ ꯑꯣꯏꯒꯅꯤ ꯑꯇꯩꯗꯤ ꯑꯩꯈꯣꯏ ꯃꯥꯗ ꯏꯟꯊꯣꯛꯑꯅꯤ
ꯏꯁ ꯅꯣꯏ ꯃꯗꯤ ꯅꯨꯄꯤꯅꯠꯇꯕꯥ
ꯀꯩꯗꯧꯒꯦꯗꯨꯕꯣ
ꯑꯗꯨ ꯅꯅꯥꯎ ꯅꯨꯄꯥ ꯇꯧꯍꯟꯂꯨ ꯌꯥꯗꯔꯣ
ꯍꯣꯏ ꯏꯅꯥꯎꯄ ꯇꯧ ꯍꯜꯂꯥꯖꯨ ꯌꯥꯏ
ꯅꯣꯏ ꯕꯥꯖꯨ ꯂꯩꯗꯨꯗꯤ
ꯑꯥ ꯍꯣꯏ ꯑꯩꯅꯕꯨ ꯆꯠꯇ꯭ꯔꯗꯤ ꯌꯥꯔꯦꯁꯦ ꯑꯩꯒꯤꯗꯤ
ꯑ ꯅꯪꯁꯨ ꯑꯩ ꯂꯣꯏꯔꯤ ꯁꯨꯃꯥꯏꯅ ꯅ ꯅꯪ ꯂꯣꯏꯅꯤꯡꯉꯤꯗꯅ ꯑꯩꯅ
ꯑꯩꯗꯤ ꯃꯆꯤꯟꯖꯥꯛ ꯊꯥꯒꯅꯤ ꯅꯪꯗꯤ ꯍꯥꯏꯔ ꯍꯥꯏꯔꯒ ꯊꯥꯕ ꯑꯩꯗꯤ ꯑꯩ ꯏꯁꯥ ꯈꯛ ꯅ
ꯀꯗꯔꯗꯣ ꯌꯔꯣꯏꯅꯦ
ꯑꯣꯛꯆꯥꯛ ꯊꯣꯡꯉꯣ ꯍꯥꯏꯔꯒ ꯊꯣꯡꯗꯕꯤ ꯂꯩꯔ ꯔꯥꯏꯁ
ꯊꯣꯡꯗꯤ ꯊꯣꯡꯒꯗꯕꯅꯤ ꯑꯦꯁ ꯀꯨꯀꯔꯗ ꯑꯣꯏꯔꯁꯨ
ꯌꯥꯔꯣꯏ ꯁꯤꯁꯤꯡꯒ ꯇꯧꯅ ꯑꯗꯨꯗꯤ ꯄꯩꯁꯥ ꯅ ꯄꯥꯝꯃꯨꯈ꯭ꯔꯦ ꯑꯁ ꯊꯥꯖꯗꯦꯗ ꯅꯪ ꯑꯣꯛ ꯂꯣꯏꯅꯤ ꯍꯥꯏꯁꯤꯅꯦ ꯍꯌꯦꯡ ꯄꯩꯁꯥ ꯂꯣꯏꯄꯥ ꯂꯣꯏꯍꯟꯈꯒ ꯄꯩꯁꯥ ꯂꯧꯔꯝꯗꯥꯏꯗ ꯆꯪꯉꯕ ꯇꯣꯡꯉꯥꯜꯂꯤ ꯅꯪ ꯇꯧꯗꯣꯏꯁꯤ
ꯍꯣꯏ ꯑꯗꯨꯁꯨ ꯈꯟꯅꯕ ꯌꯥꯏ ꯑꯣꯛ ꯃꯆꯥꯗꯨꯅ ꯑꯩꯅ ꯂꯩꯔꯕꯀꯣ ꯃꯣꯏ ꯂꯣꯏꯍꯜꯂꯕ ꯑꯗꯨꯒ ꯑꯣꯛ ꯌꯣꯜꯂꯀꯥꯟꯗ ꯑꯩꯅ ꯇꯪꯈꯥꯏ ꯂꯧꯔ ꯄꯩꯁꯥꯁꯦ ꯌꯥꯏꯦ ꯑꯗꯨꯁꯨ ꯌꯥꯗ꯭ꯔꯣ
ꯌꯥꯏ ꯑꯗꯨ ꯐꯨꯗꯤ ꯐꯅꯦꯛꯒꯅꯤ
ꯃꯆꯥ ꯅꯨꯨꯄꯤꯗꯨꯕꯨ ꯐꯨꯏꯌꯦ ꯑꯥꯗꯥ
ꯑꯣꯏꯗꯦ ꯥꯟꯅ ꯍꯌꯦꯡ ꯂꯨꯍꯣꯡꯕꯒꯤ ꯌꯥꯎꯔꯕꯄꯣꯠ ꯑꯅ ꯑꯃꯨꯛ ꯑꯣꯏꯖꯁꯅꯦꯅ ꯈꯟꯖꯔꯖꯅꯤ ꯀ
ꯑꯗꯨꯅꯦ ꯃꯣꯏꯗ ꯋꯥꯔꯣꯏꯗꯣꯏꯅꯦ ꯑꯩꯅ ꯈꯔ ꯊꯨꯡꯖꯤꯜꯂꯒ ꯊꯝꯃꯗꯤ
ꯑꯗꯦ ꯑꯗꯨ ꯑꯗꯨꯒꯤꯗꯁ ꯑꯩꯉꯣꯟꯗ ꯐꯣꯟ ꯇꯧꯔꯤ ꯉꯁꯥꯗꯒꯤ
ꯑꯁ ꯑꯩꯗꯤ ꯁꯤꯒꯤ ꯋꯥ ꯅꯠꯇꯦꯅꯦ ꯅꯣꯏꯃꯥꯟꯅꯕꯒꯤ ꯍꯪꯕꯒꯤ ꯇꯧꯔꯛꯄꯅꯤꯅꯦ ꯋꯥꯔꯤꯁꯦ ꯁꯝ ꯆꯠꯊꯣꯛꯈꯤꯗꯣꯏꯅꯤꯅꯦ ꯀꯥꯏ ꯀꯥꯏꯗꯅꯣ ꯌꯧꯈꯔꯦ
ꯑꯗꯨꯗ ꯀꯖꯔ ꯈꯨ ꯃꯥꯝꯕꯗꯗꯒꯤꯗꯤ ꯑꯦꯁꯥꯎꯗꯗꯤꯒꯁ ꯆꯥꯔꯤ ꯃꯥ ꯍꯧꯖꯤꯛ ꯂꯩꯔꯝꯒꯅꯤ ꯅꯨꯃꯤꯠꯇꯣ ꯏꯁꯇ ꯑꯃꯨꯁꯤꯜꯂꯒ ꯐꯣꯟ ꯌꯦꯡꯕꯗ ꯂꯩꯔꯝꯒꯅꯤ ꯅꯥꯔꯁꯨ ꯐꯣꯟ ꯌꯦꯡꯕꯗꯤ ꯂꯦꯞꯇꯦ
ꯑꯣ ꯐꯣꯟꯗꯤ ꯑꯗꯨꯝ ꯌꯦꯡꯕ
ꯑꯗꯨ
ꯐꯣꯟꯒ ꯃꯔꯤ ꯂꯩꯅꯗꯦꯗ ꯃꯥꯏ ꯂꯩꯅꯥꯗꯣ ꯑꯗꯨꯅ ꯌꯦꯡꯖꯁꯅꯨꯗ
ꯍꯣꯏ ꯑꯗꯨ ꯐꯣꯟꯗꯨ ꯌꯦꯡꯉ ꯃꯣꯏꯗ ꯉꯥꯏꯍꯥꯛ ꯄꯣꯊꯥꯖꯩꯅꯤꯗꯅ ꯎꯝ ꯑꯩꯈꯣꯏꯁꯨ ꯐꯣꯟꯁꯦ ꯌꯦꯡꯗꯗꯤ ꯇꯨꯃꯤꯟꯅ ꯂꯩꯕ ꯄꯣꯟꯗꯦ
ꯑꯝꯕꯠꯇꯦ
ꯍ ꯀꯁ ꯇꯧꯗꯁꯦ ꯑꯗꯨ ꯌꯦꯉ ꯑꯣꯛꯇꯣ ꯑꯣꯏꯁꯨ ꯍꯥꯏꯔꯣ ꯍꯥꯏ
ꯍꯥꯏꯔꯛꯀꯦ ꯂꯣꯏꯗ ꯂꯣꯏꯗꯣꯏ ꯍꯣꯏꯔ ꯑꯗꯨꯅꯦ ꯇꯥꯅꯔꯛꯑꯗꯧꯅꯦ ꯀꯔꯤ ꯀꯔꯤ ꯃꯀꯣꯟꯅ ꯀꯃꯥꯏꯅ ꯁꯥꯕ ꯍꯥꯏꯕ ꯂꯩꯗꯅ ꯅꯣꯏ ꯃꯥꯗꯨꯁꯨ ꯑꯝꯇ ꯍꯥꯏꯌꯨꯀꯣ ꯑꯩꯅ ꯅꯥꯕ ꯍꯪꯉꯝꯃꯦ ꯈꯣꯠꯂꯤꯦ ꯀꯥꯏꯅ
ꯑꯣ
ꯅꯍꯥꯟꯒꯅꯨ ꯍꯥꯏꯌꯣ
ꯍ ꯍꯣꯏ ꯍ ꯍ
ꯅꯍꯥꯟ ꯅꯅꯥꯕꯇꯤꯁꯁ ꯐꯩꯗꯣ ꯑꯍꯟꯅ ꯅꯥꯔꯗꯤ ꯀꯨꯏꯅ ꯆꯪꯉꯦꯕ ꯐꯕꯗꯣ
ꯍꯔ ꯆ ꯍꯖ ꯍ
ꯍꯣꯏ ꯍꯣꯏ ꯍꯣꯏ
ꯊꯃꯒꯦꯇꯣꯏ
ꯍꯣꯏ ꯍꯣꯏ